ꯑꯣꯀꯦ ꯕꯥꯏ
ꯑꯝ ꯑꯃꯨꯛꯀ ꯇꯧꯔꯣ ꯅꯪ ꯈꯪꯒꯅꯤ
ꯊꯣꯛꯈ꯭ꯔꯕꯗꯤ ꯊꯣꯛꯈ꯭ꯔꯦ
ꯃꯥꯁꯇꯔ ꯃꯥꯁꯇꯔ ꯂꯣꯏꯔꯒ ꯅꯪꯒꯤ ꯃꯥꯁꯇꯔꯒꯤ ꯁꯥꯔꯇꯤꯐꯤꯀꯦꯠꯅ ꯊꯕꯛ ꯊꯤꯔꯣꯏ ꯍꯥꯏꯕ꯭ꯔꯣ
ꯑꯩ ꯂꯧꯊꯣꯛꯇ꯭ꯔꯤ ꯑꯗꯨꯁꯨ ꯃꯥꯛꯁꯤꯠꯇꯨ
ꯎꯝ ꯂꯧꯊꯣꯛꯄ ꯂꯧꯊꯣꯛꯇꯥꯕ ꯀꯩꯅꯣꯃ ꯅꯠꯇꯦꯗ ꯅꯪ ꯇꯧꯔꯔꯣꯏꯔꯣꯏ ꯑꯗꯨꯔꯣꯝꯗ ꯊꯕꯛ ꯃꯥꯁꯇꯔꯒꯤ
ꯇꯧꯒꯅꯤꯗ
ꯑꯠꯆꯥ ꯋꯥꯔꯗꯟꯒꯤ ꯑꯃ ꯀꯧ ꯂꯩꯏꯅꯦ ꯅꯪ ꯇꯧꯅꯤꯡꯕ꯭ꯔꯣ
ꯑꯁ ꯉꯁꯤ ꯀꯨꯝꯁꯤꯒꯤꯗꯤ ꯈꯪꯗꯦꯅꯦ ꯑꯩ
ꯌꯥꯏ
ꯁꯪꯗꯨꯗꯤ
ꯑꯩ ꯅꯦꯠꯇꯨ ꯇ꯭ꯔꯥꯏ ꯇꯧꯒꯦ
ꯅꯦꯠꯇꯤ ꯃꯇꯝ ꯂꯩꯔꯤꯗ
ꯑꯩꯗꯤ ꯑꯗꯨꯝ ꯂꯥꯏꯔꯤꯛ ꯄꯥꯕ ꯇꯟꯕꯅꯤꯅ ꯑꯗꯨ ꯃꯇꯝ ꯆꯪꯒꯤꯅꯤꯕ ꯎꯝ ꯃꯣꯔꯅꯤꯡ ꯃꯣꯔꯅꯤꯡ ꯏꯚꯤꯅꯤꯡ ꯈꯤꯇꯪ ꯈꯤꯇꯪ ꯌꯦꯡꯂꯡꯒ ꯑꯗꯨꯝ ꯃꯇꯝ ꯀꯨꯏꯅ ꯆꯪꯒꯅꯦꯕ ꯑꯩꯗꯤ ꯄ꯭ꯔꯤꯄꯔꯦꯁꯟꯗꯣ
ꯌꯥꯏ ꯌꯥꯏ
ꯑꯗꯨꯅ ꯍꯧꯖꯤꯛꯅ ꯈꯤꯇꯪ ꯈꯤꯇꯪ ꯄꯥꯔꯒ ꯁꯦꯞ ꯑꯥ ꯗꯤꯁꯦꯝꯕꯔꯒꯤꯗꯨ ꯊꯥꯁꯤꯔꯣꯅ ꯈꯟꯕ
ꯎꯝ ꯊꯥꯒꯗꯕꯅꯤ ꯀꯩꯅꯣ ꯃꯥꯇꯝ ꯂꯩꯕ ꯀꯥꯟꯗ
ꯎꯝ
ꯑꯗꯨ ꯑꯣꯖꯥꯕꯨ ꯇꯧꯅꯤꯡꯗ꯭ꯔꯕ꯭ꯔꯣ ꯅꯪ ꯇ ꯇꯣꯛꯅꯤꯡꯂꯕ꯭ꯔꯣ
ꯑꯣꯖꯥ ꯇꯧꯔꯤꯗꯤ ꯑꯗꯨꯝ ꯍꯧꯖꯤꯛ ꯍꯧꯖꯤꯛꯀꯤ ꯑꯣꯏꯅꯗꯤ ꯑꯗꯨꯝ ꯌꯥꯏꯌꯦ ꯑꯗꯨꯕꯨ ꯄꯨꯟꯁꯤ ꯆꯨꯞꯄꯒꯤ ꯇꯧꯕ ꯌꯥꯕ ꯊꯕꯛꯇꯤ ꯅꯠꯇꯦꯅꯦ
ꯃꯥꯅꯦ ꯃꯥꯅꯦ ꯃꯥꯅꯦ ꯑ ꯅꯍꯥꯟꯒꯤ ꯅꯪ ꯊꯕꯛ ꯇꯧꯐꯝꯗꯗꯤ ꯅꯪꯕꯨ ꯑꯃꯨꯛ ꯀꯧꯗ꯭ꯔꯕꯣ ꯍꯟꯗꯛꯇꯤ
ꯑꯩ ꯔꯤꯖꯥꯏꯟ ꯇꯧꯔꯒ ꯊꯣꯛꯂꯛꯄꯅꯦ
ꯑꯣ ꯅꯪ ꯅꯪ ꯚꯦꯀꯦꯁꯟ ꯊꯣꯛꯔꯛꯑꯦꯅ ꯍꯥꯏꯕ ꯅꯠꯇ꯭ꯔꯣ ꯔꯤꯖꯥꯏꯟ ꯇꯧꯕ꯭ꯔꯅ
ꯎꯝ ꯔꯤꯖꯥꯏꯟ ꯇꯧꯕꯅꯦ
ꯑꯣ ꯃꯣꯏꯅ ꯁꯦꯂꯔꯤ ꯏꯟꯀ꯭ꯔꯤꯖ ꯇꯧꯒꯦ ꯍꯥꯏꯔꯛꯇ꯭ꯔꯣ
ꯈꯔꯕꯨꯗꯤ ꯍꯥꯏꯔꯛꯑꯦ ꯑꯗꯨꯕꯨ ꯌꯥꯝꯕ ꯅꯠꯇꯦ
ꯑꯣꯈꯦ ꯃꯣꯏꯁꯨ ꯑꯦꯛꯁꯄꯤꯔꯦꯟꯁ ꯂꯩꯕ ꯑꯣꯏꯅ ꯐꯩꯗꯅ
ꯎꯝ
ꯃꯣꯏꯒꯤꯗꯃꯛꯁꯦ ꯀꯅꯣ ꯑꯩꯈꯣꯏꯗꯤ
ꯑꯥ ꯀꯩꯅꯣ ꯄꯥꯎꯃꯩ ꯄꯥꯎꯃꯩ ꯅꯨꯄꯥꯗꯗꯤ ꯋꯥꯔꯤ ꯁꯥꯕ꯭ꯔꯣ
ꯑ
ꯅꯪꯒ ꯂꯩꯃꯤꯟꯅꯕ
ꯑꯥ ꯐꯥꯎꯅꯩ
ꯑꯆꯄꯥ ꯃꯥꯁꯨ ꯊꯕꯛ ꯀꯟ
ꯅꯍꯥꯟꯗꯨ ꯐꯥꯎꯅꯒꯦ ꯇꯧꯔꯒ ꯥꯃꯥꯏꯗꯨ ꯃꯥꯁꯨ ꯊꯕꯛ ꯆꯤꯜꯂꯦꯕ
ꯎꯝ
ꯇꯣꯏꯅꯗꯤ ꯐꯥꯎꯅꯗ꯭ꯔꯦ ꯑꯗꯨꯝ ꯊꯥꯎꯅꯩ ꯃꯥꯗꯤ ꯀꯩꯅꯣ ꯅꯥꯏꯒꯨꯝꯕ ꯊꯕꯛ ꯁꯨꯏꯕ ꯅꯨꯡꯗꯥꯡꯗ ꯊꯕꯛ ꯇꯧꯋꯦ ꯃꯣꯏꯅ ꯗꯨꯒꯤ
ꯊꯛ ꯄꯩꯁꯥ ꯇꯥꯜꯂ ꯂꯩꯕꯅꯤꯅ ꯍꯣꯏꯅꯦ ꯑꯗꯨꯃꯥꯏꯟ ꯇꯧꯔꯝꯒꯅꯤꯅꯦ
ꯎꯝ ꯃꯥꯁꯨ ꯑꯣꯖꯥꯒꯤ ꯎꯝ ꯇꯧꯔꯒꯦꯅ ꯑꯃꯔꯛꯇꯤ ꯍꯥꯏꯔꯛꯄꯅꯦ
ꯑꯣꯖꯥꯒꯤ ꯇꯧꯒꯦꯕꯅꯦ
ꯅꯍꯥꯟꯗꯣ
ꯅꯪꯅ ꯅꯪ ꯗꯣꯛꯕꯝꯗꯔꯣ
ꯑ ꯑꯗꯨꯗ ꯂꯩꯔꯗꯤ ꯈꯔ ꯍꯪꯕꯤꯌꯣ ꯍꯥꯏꯕꯅꯦ ꯑꯗꯨ ꯃꯥꯗꯣ ꯑꯇꯣꯞꯄꯗ ꯊꯕꯛ ꯑꯃꯨꯛ ꯁꯨꯔꯦ ꯍꯥꯏꯌꯦ
ꯎꯝ
ꯃꯩꯗꯣ ꯃꯥꯏ ꯊꯕꯛꯇꯣ ꯇꯧꯅꯤꯡꯗ꯭ꯔꯦ ꯑꯣꯖꯥꯒꯤ ꯑꯣꯏꯅ ꯇꯧꯔꯒꯦ ꯍꯥꯏꯅ ꯑꯃꯔꯛꯇꯤ ꯍꯥꯏꯔꯛꯄꯅꯦꯕ
ꯎꯝ
ꯃꯤ ꯑꯩꯈꯣꯏ ꯃꯔꯨꯞ ꯅꯨꯄꯥꯅꯗꯤ ꯑꯣꯖꯥ ꯇꯧꯕꯁꯨ ꯅꯨꯡꯉꯥꯏꯅ ꯍꯥꯏꯔ ꯂꯩꯌꯦꯅꯦ
ꯑꯣ
ꯃꯥꯥꯟꯅꯦ ꯑꯣꯖꯥ ꯑꯗꯨꯝ ꯇꯧꯒꯅꯤ ꯑꯩ ꯆꯤ ꯑꯅꯤꯑꯍꯨꯝꯃꯁꯤ ꯃꯥꯅ ꯍꯥꯏꯕꯗꯣ ꯃꯥꯗꯤ ꯇ꯭ꯔꯥ ꯇ꯭ꯔꯥꯃꯉꯥ
ꯑꯈꯣꯏ ꯃꯔꯨꯞ ꯀꯅꯥꯅꯣ
ꯑꯩ ꯑꯩ ꯑꯩꯒꯤ ꯃꯔꯨꯞ ꯑꯩꯒꯤ ꯃꯔꯨꯞꯅꯤꯗ ꯅꯪ
ꯑꯣ ꯑꯣ
ꯃꯥꯗꯤ ꯇꯔꯥꯃꯉꯥ ꯈꯇ ꯐꯪꯡꯕꯅꯤꯗ
ꯎꯝ ꯑꯗꯨꯝ ꯎꯝ ꯑꯥ ꯃꯅꯨꯡꯗꯗꯤ ꯑꯁꯤ ꯃꯄꯥꯟꯗꯗꯤ ꯑꯗꯨꯝ ꯍꯧꯖꯤꯛꯇꯤ ꯄ꯭ꯔꯥꯏꯃꯔꯤꯒꯤ ꯑꯣꯖꯥ ꯑꯣꯏꯔꯁꯨ ꯇ꯭ꯋꯦꯟꯇꯤ ꯃꯈꯥꯗꯤ ꯇ꯭ꯋꯦꯟꯇꯤ ꯃꯊꯛ ꯈꯛꯇꯅꯦ ꯇ꯭ꯋꯦꯟꯇꯤꯗꯒꯤ ꯍꯧꯅ
ꯃꯥꯗꯤ ꯌꯨꯝ ꯌꯨꯝ ꯅꯛꯄꯅꯤꯅ ꯇꯔꯥꯃꯉꯥ ꯑꯣꯏꯔꯖꯨ ꯌꯥꯏꯅ ꯇꯧꯕꯅꯤꯗ
ꯎꯝ ꯑꯗꯨ ꯃꯥ ꯑꯩꯅ ꯍꯥꯏꯕꯗꯤꯀꯣ
ꯎꯝ
ꯃꯥ ꯑꯣꯖꯥ ꯑꯣꯏꯅ ꯑꯗꯨꯝ ꯇꯧꯔꯒꯦ ꯍꯥꯏꯔꯗꯤ ꯑꯗꯨꯝ ꯁꯦꯂꯔꯤ ꯈꯔ ꯋꯥꯡꯕ ꯃꯐꯝꯗ ꯁ꯭ꯀꯨꯜꯁꯨ ꯈꯔ ꯐꯖꯕ
ꯃꯐꯝꯗ ꯇꯧꯕꯅ ꯐ ꯐꯩꯌꯦ ꯍꯥꯏꯕꯅꯤꯗ ꯑꯩꯅ ꯍꯥꯏꯕꯁꯨ
ꯍꯣꯏꯗ ꯍꯣꯏꯗ ꯑꯗꯨꯅ ꯐꯗꯤ ꯐꯩ ꯀꯩꯅꯣ ꯁꯤ ꯍꯦꯟꯅ ꯋꯥꯡꯉꯗꯤ
ꯎꯝ
ꯃꯥꯒꯤꯁꯦ ꯑꯉꯥꯡꯁꯦ ꯍꯧꯖꯤꯛ ꯀ꯭ꯂꯥꯁ ꯑꯩꯠꯇ ꯐꯥꯎ ꯀ꯭ꯂꯥꯁ ꯑꯩꯠ ꯐꯥꯎ ꯈꯛꯇ ꯀꯥꯑ ꯃꯣꯏ ꯂꯩꯕ
ꯑꯣ
ꯑꯗꯨꯒꯤ ꯁꯦꯂꯔꯤꯗꯨ ꯋꯥꯡꯉꯈꯤꯔꯣꯏ ꯍꯣꯔꯦꯟ ꯑꯉꯥꯡꯗꯣ ꯋꯥꯡꯉ ꯊꯣꯛꯄ ꯀꯥꯟꯗ ꯑꯣꯖꯥ ꯍꯦꯟꯊꯅꯤ ꯍꯥꯏꯕ ꯋꯥꯡꯈꯠꯀꯅꯤ
ꯑꯣ
ꯑꯗꯨ ꯈꯪ ꯀꯅꯥ ꯈꯪ ꯅꯦꯛꯁ ꯏꯌꯥꯔ ꯂꯤꯁꯤꯡ ꯑꯅꯤ ꯑꯃ ꯄꯤꯕ ꯌꯥꯏ ꯃꯥꯕꯨ
ꯎꯝ
ꯅꯠꯇ꯭ꯔꯒ ꯃꯥꯏ ꯊꯕꯛ ꯌꯥꯝ ꯇꯧꯕ ꯍꯩꯔꯗꯤ ꯀꯅꯥ ꯈꯪꯕꯅꯁꯨ ꯅꯨꯡꯁꯤꯅ ꯀꯥꯍꯟꯕꯁꯨ
ꯎꯝ
ꯑꯩꯁꯦ ꯑꯣꯖꯥ ꯃꯤ ꯌꯥꯝꯗ꯭ꯔꯤꯗ ꯌꯥꯝꯗ꯭ꯔꯤ ꯍꯥꯏꯌꯦꯕ
ꯎꯝ
ꯑꯩ ꯑꯩ ꯑꯩꯒꯤ ꯂꯩꯐꯝꯗꯒꯤ ꯇꯧꯕꯅꯦ
ꯑꯗꯨ ꯎꯝ ꯑꯗꯨ ꯂꯥꯏꯔꯤꯅꯦ ꯅꯪ ꯅꯪꯒꯤ ꯍꯧꯖꯤꯛ ꯑꯥ ꯑꯦꯛꯖꯥꯝꯗꯣ ꯑꯗꯨꯝ ꯇꯧꯔꯒꯦ ꯍꯥꯏꯅ ꯑꯗꯨꯝ ꯂꯩꯔꯤꯕ꯭ꯔꯥ
ꯑꯍꯣꯏꯗꯥ ꯑꯩꯅ ꯑꯦꯛꯖꯥꯝ ꯊꯥꯕꯗꯣ ꯍꯟꯗꯛ ꯚꯦꯀꯦꯟꯁꯤ ꯊꯣꯛꯇ꯭ꯔꯦ ꯑꯗꯣꯏꯁꯨ ꯑꯇꯣꯞꯄ ꯑꯃ ꯇꯧ ꯇꯥꯔꯦ
ꯑꯣ
ꯑꯩꯁꯨ ꯅꯦꯠ ꯊꯥꯕꯅꯤ ꯍꯩꯆ ꯑꯥꯔꯗꯥ
ꯎꯝ
ꯑꯗꯨ ꯃꯗꯨꯒꯤ ꯅꯤꯠ ꯑꯦꯛꯖꯥꯝꯗꯣ ꯈꯪꯗꯦ ꯍꯟꯗꯛꯇꯣ ꯌꯥꯝ ꯂꯥꯏꯔꯤꯛ ꯄꯥꯗ꯭ꯔꯦ ꯑꯩ ꯂꯥꯏꯔꯤꯛ ꯄꯥꯗꯦꯗ ꯍꯟꯗꯛꯀꯤꯗꯤ ꯃꯃꯥꯡ ꯄꯥꯏ ꯑꯗꯨ ꯑꯃꯨꯛꯀ ꯏꯖꯝ ꯊꯥꯗ꯭ꯔꯕ ꯌꯨꯝ ꯆꯠꯄꯅꯤꯅ ꯈ꯭ꯔꯤꯁꯃꯥꯁ
ꯎꯝ ꯉꯁꯤꯒꯤ ꯉꯁꯤ ꯀꯨꯝꯁꯤ ꯖꯨꯟꯒꯤꯗꯣ ꯊꯥꯕ꯭ꯔꯥ
ꯊꯥꯌꯦ
ꯑꯣ
ꯍꯧꯖꯤꯛ ꯅꯨꯃꯤꯠ ꯅꯨꯃꯤꯠ ꯑꯅꯤ ꯑꯍꯨꯝ ꯂꯩꯔꯒ ꯑꯟꯁꯔ ꯀꯤ ꯊꯣꯛꯈ꯭ꯔꯅꯤ
ꯑꯣꯝ ꯍꯝ
ꯑꯗꯨꯗ ꯀꯌꯥ ꯐꯪꯕ꯭ꯔꯥ ꯌꯦꯡꯕ ꯇꯥꯔꯦ ꯌꯥꯝꯗꯤ ꯌꯥꯝꯃꯣꯏ ꯉꯁꯤꯗꯤ ꯂꯥꯁ ꯌꯥꯔꯗꯤ ꯑꯩ ꯆꯥꯝꯃꯒ ꯐꯣꯔꯇꯤ ꯑꯩꯠ ꯐꯪꯕꯅꯦ ꯅꯤꯐꯨ ꯅꯤꯐꯨꯒ ꯅꯤꯄꯥꯟ ꯆꯥꯝꯃꯒ ꯆꯥꯝꯃ ꯅꯤꯐꯨ ꯅꯤꯄꯥꯥꯟ ꯆꯥꯝꯃꯉꯥꯒ ꯅꯤꯄꯥꯟ ꯍꯥꯏꯇꯥꯔꯦ ꯑꯗꯨ ꯀꯠꯑꯣꯐ ꯇꯨꯅ ꯆꯥꯝꯃ ꯌꯥꯡꯈꯩꯒ ꯇꯔꯨꯛ ꯑꯣꯏꯕ
ꯎꯝ
ꯀꯣꯏꯁꯟ ꯃꯔꯤ ꯀꯣꯏꯁꯟ ꯃꯔꯤꯅ ꯗꯤ ꯌꯥꯎꯗꯦ ꯍꯩꯆꯥꯔꯒꯤꯗꯤ ꯀꯠꯑꯣꯐ ꯋꯥꯡꯉꯦ ꯄꯥꯁꯃꯥꯛꯇꯣ
ꯎꯝ
ꯀꯩꯅꯣ ꯍꯧꯖꯤꯛ ꯃꯦꯅꯦꯖꯃꯦꯟꯒꯤꯗꯤ ꯋꯥꯟ ꯐꯣꯔꯇꯤ ꯌꯧꯔꯗꯤ ꯑꯗꯨꯝ ꯆꯥꯟꯁ ꯂꯩꯌꯦꯕ ꯐꯤ ꯍꯁꯗꯤ
ꯎꯝ
ꯑꯗꯨꯒ ꯑꯃꯥꯗꯨꯅ ꯅꯦꯠꯇꯨꯅ ꯋꯥꯟ ꯁꯤꯛꯁꯇꯤꯒꯨꯝꯕ ꯖꯤꯑꯔ ꯑꯦꯐ ꯀꯤꯗꯨꯅ ꯆꯥꯝꯃꯒ ꯋꯥꯟ ꯋꯥꯟ ꯑꯦꯠꯇꯤꯒꯨꯝꯕ
ꯑ
ꯀꯩꯅꯣꯗꯤ ꯑꯩꯆ ꯑꯥꯔꯒꯤꯗꯤ ꯖꯦꯑꯥꯔ ꯑꯦꯐꯇꯤ ꯇꯨ ꯇ꯭ꯋꯦꯟꯇꯤ ꯀꯥꯏ
ꯑꯣ
ꯁꯤꯠꯁꯨ ꯌꯥꯝꯗꯕ ꯑꯦꯁ ꯇꯤꯒꯤꯗꯤ ꯁꯤꯠ ꯑꯅꯤꯔ ꯑꯍꯨꯝꯔꯛꯀꯗ ꯑꯣꯏꯒꯅꯤ ꯑꯣꯜ ꯏꯟꯗꯤꯌꯥ
ꯑꯣ
ꯍꯣꯏ
ꯑꯣꯜ ꯏꯟꯗꯤꯌꯥ ꯁꯤꯠ ꯑꯅꯤ ꯑꯍꯨꯝ ꯈꯛꯇ
ꯖꯦꯑꯥꯔꯑꯦꯞꯀꯤ ꯍꯣꯏ꯫
ꯑꯣ
ꯃꯤꯠꯀꯤꯅꯤꯅ ꯇꯔꯥ ꯇꯔꯥꯅꯤꯊꯣꯏ ꯒꯨꯝꯕ꯭ꯔꯥ ꯇꯔꯥꯃꯊꯣꯏ ꯑꯣꯏꯕꯅꯦ
ꯑ
ꯌꯥꯝꯝꯗꯕꯅꯤꯗ ꯄꯥꯁ ꯃꯥꯔꯛꯁꯨ ꯑꯗꯨꯝ ꯋꯥꯡꯕꯒꯤ ꯊꯣꯛꯄꯗꯣ ꯌꯥꯝ ꯀꯩꯅꯣ ꯇꯧꯗꯦꯕ ꯄꯪꯒꯁ ꯋꯥ ꯇꯧꯋꯦ
ꯅꯪ ꯅꯪꯒꯤ ꯋꯥꯈꯜꯗꯗꯤ ꯀꯃꯥꯏꯅ ꯇꯧꯗꯣꯏꯔꯣ ꯑꯗꯨꯝ ꯐꯥꯎꯒꯦꯔꯣ
ꯐꯥꯎ ꯍꯟꯗꯛꯀꯤ ꯍꯟꯗꯛꯀꯤ ꯐꯥꯎꯔꯣꯏꯗ ꯃꯃꯥꯡꯉꯩꯗꯨꯁꯨ ꯈꯔ ꯅꯨꯡꯉꯥꯏꯅ ꯂꯩꯔꯝꯝꯕꯅꯤꯗꯣ ꯔꯤꯖꯜ ꯊꯣꯛꯄ ꯀꯥꯟꯗ ꯃꯥꯔꯛꯇꯣ ꯌꯥꯝ ꯐꯔꯝꯗꯕ
ꯑꯣ ꯑꯁ ꯑꯩꯁꯨ ꯅꯍꯥꯟꯒꯤꯗꯣ ꯑꯁ ꯈꯪꯗꯦ ꯀꯣꯏꯁꯟꯒꯤ ꯒ꯭ꯌꯥꯟ ꯃꯥꯟ ꯇꯥꯗꯦꯍꯦ ꯀ꯭ꯂꯥꯁꯇ ꯀ꯭ꯂꯥꯁꯇ ꯈꯔ ꯇꯥꯍꯧꯕꯗꯣ ꯑꯗꯨꯒꯨꯝꯕ ꯐꯪꯂꯛꯇꯦꯅꯦ ꯑꯗꯨꯒꯨꯝꯕ ꯑꯣꯏꯌꯨꯀꯣ
ꯃꯦꯅꯦꯖꯃꯦꯟ ꯊꯥ꯭ꯕꯔꯣ ꯍꯩꯆ ꯑꯥꯔ ꯊꯥꯕ꯭ꯔꯣ
ꯍꯩꯆꯁ ꯑꯥꯔ ꯊꯥꯕꯅꯦ
ꯄꯦꯕꯔ ꯀꯣꯗ ꯀꯌꯥ
ꯀꯣꯗꯗꯣ ꯀꯥꯎꯔꯦ
ꯅꯪ ꯃꯦꯅꯦꯖꯃꯦꯟ ꯊꯥꯔꯕꯅꯤꯅ ꯈꯨꯞꯂꯨ ꯅꯕꯅꯤ ꯊꯥꯕ ꯅꯠꯇ꯭ꯔꯣ
ꯍꯣꯏ ꯑꯗꯨꯕꯨ ꯑꯦꯄ꯭ꯂꯥꯏ ꯇꯧꯕꯗꯤ ꯍꯩꯆꯔꯒꯤ ꯑꯗꯨꯝ ꯑꯦꯄ꯭ꯂꯥꯏ ꯇꯧꯕ ꯇꯧꯕꯅꯤꯗ
ꯅꯕꯥꯅꯤ ꯆꯞ ꯃꯥꯅ ꯊꯥꯕ ꯅꯠꯇ꯭ꯔꯣꯅꯦ
ꯆꯞ ꯃꯥꯟꯅꯗꯦ ꯁꯕꯖꯦꯛꯇꯨꯗꯤ ꯃꯥꯅ ꯑꯄ꯭ꯂꯥꯏ ꯇꯧꯕꯤꯕꯅꯦ ꯈꯨ ꯈ ꯂꯧꯅ
ꯑꯣ ꯅꯆꯥꯒꯤꯗꯤ ꯂꯨꯎꯗ ꯅꯪ ꯃꯃꯥꯡꯉꯒꯤꯗ ꯏꯁꯀꯣꯔ ꯀꯌꯥ ꯐꯪꯕ
ꯑꯗꯨꯁꯨ ꯀꯥꯎꯔꯦꯍꯦ ꯑꯩ ꯀꯌꯥ ꯐꯪꯕ ꯀꯥꯎꯔꯦ ꯑꯗꯨꯁꯨ ꯍꯟꯗ꯭ꯔꯦꯠ ꯐꯪꯕꯔꯥ ꯑꯗꯨ ꯈꯔꯗꯤ ꯐꯪꯕꯅꯤ
ꯎꯝ ꯍꯟꯗꯛꯀꯤꯗꯤ ꯊꯥꯒꯦ ꯍꯥꯏꯗꯦ
ꯑꯁꯁ ꯑꯗꯨꯝ ꯑꯩ ꯄꯥꯗꯕꯤꯗ ꯊꯥꯕꯗꯣ ꯑꯗꯨꯝ ꯇꯜꯂꯦꯕ ꯑꯩꯅ ꯄꯥꯗ꯭ꯔꯗꯤ
ꯄꯥꯕꯗꯤ ꯑꯩꯁꯨ ꯄꯥꯗꯦꯗ ꯍꯣꯏ ꯂꯣꯒꯤ ꯈꯔ ꯂꯩ ꯂꯩꯕꯔ ꯂꯣꯒꯨꯝꯕ ꯌꯥꯝ ꯂꯩꯗꯅ
ꯑꯣꯥ
ꯃꯗꯨ ꯃꯐꯝ ꯃꯥꯒꯤ ꯗꯤꯐꯤꯅꯤꯁꯟꯒꯨꯝꯕ ꯇꯔꯤꯒꯨꯝꯕꯗꯤ ꯌꯦꯡꯗ꯭ꯔꯦ
ꯎꯝ
ꯕꯥꯢ ꯃꯥꯔꯀꯦꯇꯤꯡꯒꯤ ꯑꯦꯛꯖꯥꯝ ꯗꯦꯠ ꯑꯦꯂꯚꯦꯟꯒ ꯗꯦꯠ ꯐꯤꯐꯇꯤꯟꯗ ꯂꯩꯌꯦ ꯍꯟꯗꯛꯀꯤ ꯊꯥ ꯍꯧꯖꯤꯛ ꯅꯨꯃꯤꯠ ꯃꯉꯥ ꯅꯨꯃꯤꯠ ꯃꯔꯤ ꯈꯛꯇ ꯉꯥꯏꯔꯦ ꯅꯨꯃꯤꯠ ꯃꯉꯥ
ꯑꯣ ꯌꯨꯝ ꯁꯥꯔ ꯐꯖꯅ ꯊꯥꯔꯛ ꯑꯣ
ꯑꯗꯨꯒꯤꯗ ꯊꯥꯗꯣꯛꯀꯦ
ꯎꯝ
ꯎꯝ ꯑꯗꯨꯒ ꯍꯟꯗꯛꯁꯦ ꯈꯪꯗꯦ ꯕꯦꯡꯒꯤ ꯑꯦꯁꯣ ꯒꯤꯗꯣ ꯊꯣꯛꯀꯤꯔ ꯍꯥꯏꯔꯒ ꯕꯦꯀꯦꯟꯁꯤ ꯊꯣꯔꯛ ꯇꯔꯦ ꯃꯥꯁꯨ
ꯎꯝ ꯀꯩꯅꯣ ꯅꯪꯕꯨ ꯍꯁ ꯑꯥꯔ ꯒꯤꯗꯣ ꯑꯦ ꯅꯠꯇꯦ ꯅꯪ ꯅꯦꯠ ꯊꯥꯕꯗꯣ
ꯎꯝ
ꯕꯨꯛꯀ ꯂꯩꯗ꯭ꯔꯣ
ꯂꯩꯗ
ꯖꯦꯅꯔ ꯖꯦꯅꯔꯦꯜ ꯄꯦꯄꯔꯒꯨꯝꯕꯗꯣ
ꯄꯦꯄꯔ ꯋꯥꯟ ꯄꯦꯄꯔ ꯇꯨ ꯑꯅꯤꯃꯛ ꯂꯩꯌꯦ
ꯑꯣ ꯑꯣꯟꯂꯥꯏꯟꯗ ꯂꯩꯕ꯭ꯔꯣ
ꯍꯣꯏ ꯑꯩꯕꯨꯗꯤ ꯐꯩ ꯑꯗꯨꯝ ꯄꯥꯕꯗꯤ ꯂꯣꯏꯁꯤꯟꯕ ꯉꯝꯗꯦ ꯑꯗꯨ ꯑꯣꯏꯔꯁꯨ ꯑꯗꯨꯝ ꯐꯩ
ꯎꯝ ꯅꯪꯅ ꯄꯥ ꯅꯪꯅ ꯄꯥꯕꯗꯣ ꯀꯔꯤ ꯀꯔꯤ ꯁꯔꯚꯤꯁ ꯑꯥ ꯗꯥꯏ ꯑꯣꯟꯂꯥꯏꯟꯗꯒꯤ ꯂꯩꯕ꯭ꯔꯣ
ꯍꯣꯏ ꯇꯣꯄꯤꯛ ꯃꯈꯥ ꯌꯥꯎꯋꯤꯗ
ꯑꯥ ꯑꯗꯨꯝ ꯊꯔꯛꯑꯣ ꯑꯩꯒꯤ ꯑꯩꯁꯨ ꯑꯣꯗꯔ ꯇꯧꯒꯦ ꯑꯣꯟꯂꯥꯏꯟꯗ
ꯌꯥꯏ ꯑꯩꯅ ꯊꯥꯔꯛꯀꯦ
ꯂꯤꯡ ꯑꯣꯏꯔꯁꯨ ꯌꯥꯏ ꯃꯃꯤꯡ ꯑꯣꯏꯔꯁꯨ ꯌꯥꯏ
ꯂꯤꯡ ꯑꯣꯏꯅ ꯊꯥꯔꯛꯀꯦ ꯍꯣꯏ
ꯎꯝ ꯑꯩꯁꯨ ꯄꯥꯔꯒꯦ ꯍꯧꯔꯒꯦ ꯑꯩꯁꯨ ꯂꯥꯏꯔꯤꯛ ꯄꯥꯗꯕ ꯀꯨꯏ